ꯀꯩꯗꯧꯔꯤꯅꯣ
ꯂꯣ
ꯀꯩꯗꯧꯔꯤꯅꯣ
ꯇꯨꯝ ꯂꯩꯌꯦ ꯅꯥꯪꯗꯤ
ꯎꯝ ꯗꯔꯣ ꯎꯝ
ꯅꯪ ꯎꯝ ꯀꯩꯅꯣ ꯃꯥ ꯍꯥꯡ
ꯎꯝ ꯐꯤ ꯁꯥꯕ ꯂꯣꯏꯕꯗ ꯉꯥꯏꯔꯤꯌꯦ
ꯅꯠꯇꯦ ꯅꯪ ꯀꯩꯅꯝꯃ ꯍꯪꯒꯦ ꯍꯥꯏꯕ
ꯁꯤꯗ ꯍꯪꯕ ꯌꯥꯕ ꯋꯥꯔꯣ
ꯎꯝ ꯅꯪꯒꯤꯁꯦ ꯀꯔꯝꯕ ꯅꯣ ꯍꯦ ꯌꯥꯔꯦ ꯇꯣꯛ ꯑꯣ
ꯀꯩꯕ
ꯑꯦ ꯑꯅꯧꯕꯗꯨꯗꯔꯣ
ꯀꯦꯏꯕꯨ
ꯍꯣꯏ ꯃꯥꯅꯦ
ꯑꯣ ꯑꯣ ꯌꯥꯏ ꯌꯥꯏ ꯌꯥꯝ ꯐꯔꯦ ꯍꯥ ꯀꯩꯗꯧꯔꯤꯅꯦ ꯍꯥꯏꯅꯣ
ꯍꯨꯝ
ꯗꯧꯔꯤꯅꯦ ꯍꯥꯏꯅꯣ
ꯐꯤ ꯁꯥꯔꯨꯕ ꯆꯪꯉꯛꯑꯦ ꯂꯣꯏꯔꯀ ꯉꯥꯏꯇꯪ ꯃꯨꯛ ꯇꯨꯝꯊꯣꯛꯑꯒ ꯑꯃꯨꯛ ꯁꯥꯕ ꯊꯣꯛꯇꯣꯏꯅꯦ ꯅꯪ ꯇꯨꯝꯗ꯭ꯔꯣ ꯉꯁꯤꯒꯤ
ꯍꯣꯔꯦꯟ ꯇꯨꯝꯒꯗꯕꯅꯦ ꯍꯧꯖꯤꯛ ꯇꯨꯝꯅꯤꯡꯉꯨ ꯌꯥꯗꯦ
ꯆꯥꯛꯇꯤ
ꯆꯥꯕ ꯇꯣꯛꯄꯗ ꯉꯥꯏꯌꯤ ꯑꯗꯨꯒꯤ
ꯀꯩ ꯌꯦꯟꯖꯥꯡ ꯆꯥꯒꯦ
ꯅꯣꯏ ꯀꯔꯤ ꯌꯦꯟꯁꯥꯡ ꯆꯥꯒꯦ
ꯎꯝ ꯈꯣꯡꯗ꯭ꯔꯨꯝꯒ ꯍꯋꯥꯏ ꯆꯥꯔꯒ ꯉꯔꯥꯡꯒꯤ ꯑꯗꯨꯃꯥꯏ ꯆꯥꯏ
ꯑꯁ ꯍꯆꯥꯏꯖꯥꯔ ꯌꯥꯝ ꯃꯔꯥꯡ ꯀꯥꯏꯅ ꯂꯩꯔꯕ꯭ꯔꯣ
ꯍꯋꯥꯏꯖꯔ ꯉꯥꯍꯥꯟ ꯌꯥꯡꯈꯩꯒꯤ ꯂꯩꯍꯧꯕ ꯑꯗꯨꯗꯣ ꯂꯣꯏꯗ꯭ꯔꯤꯕ ꯃꯥꯜꯂꯦ
ꯑꯣ ꯑꯣꯍꯣ ꯍꯧꯖꯤꯛ ꯎꯝ ꯇꯔꯥꯒꯤ ꯃꯥꯌꯣꯝꯗ ꯀꯌꯥꯝ ꯆꯜꯂꯤꯒꯦ
ꯌꯥꯡꯈꯩꯒꯤꯅꯦ
ꯍꯥ ꯌꯥꯡꯈꯩꯒꯤ
ꯌꯥꯡꯈꯩꯒꯤ ꯑꯍꯨꯝ ꯇꯧꯋꯦ ꯑꯗꯣ ꯑꯩꯈꯣꯏꯗ ꯃꯔꯤ ꯄꯤꯔꯝꯃꯦ ꯑꯗꯨꯝ ꯂꯧꯕ ꯑꯣꯏꯕꯒꯤ
ꯎꯝ ꯅꯣꯏ ꯅꯥꯀꯟꯗ ꯂꯣꯟꯕ ꯂꯩꯕ꯭ꯔꯣ ꯅꯥꯀꯟꯗ ꯂꯣꯟꯕꯒ ꯃꯤ ꯂꯩꯕ꯭ꯔꯣ
ꯂꯩꯌꯦ ꯍꯧꯖꯤꯛꯀꯥꯟ ꯂꯨꯄꯥ ꯇꯔꯥꯒꯤ ꯇꯝꯗ꯭ꯔꯦ__
ꯎꯝ ꯍꯣꯏꯅꯦ ꯆꯥꯎꯈꯠꯂꯦꯅꯦ__ ꯀꯥꯎꯊꯣꯛꯑꯦ ꯑꯩ ꯑꯩꯁꯨ ꯀꯥꯎꯊꯣꯛꯑꯦꯕ ꯍꯦꯛꯇ__
ꯈꯪꯇꯦꯗ__
ꯍꯥ
ꯈꯪꯇꯦꯕ__ ꯄꯣꯠꯅ ꯃꯔꯣꯝ ꯑꯝ ꯇꯥꯡꯕꯁꯨꯝ ꯍꯦꯟꯖꯜꯂꯛꯄꯅꯦ__ ꯏꯝꯐꯥꯜꯗ ꯗꯤ ꯑꯦꯝꯗ ꯆꯠꯈꯤꯕꯅꯦ ꯑꯗꯣ__ ꯆꯦꯆꯧꯕꯤ ꯍꯣꯏ ꯃꯅꯥꯛꯇ ꯑꯃꯨꯛ ꯆꯠꯈ꯭ꯔꯦ ꯆꯦꯆꯧꯕꯤ__ ꯑꯩꯈꯣꯏ ꯂꯝ ꯈꯔ ꯂꯥꯞꯅ ꯃꯌꯨꯝ ꯄꯥꯟꯕ ꯑꯝ ꯂꯩꯌꯦꯕ__
ꯎꯝ
ꯃꯣꯏ ꯃꯅꯥꯛꯇ ꯃꯣꯏ ꯃꯣꯏꯗ ꯆꯠꯈꯤꯔꯦ__
ꯎꯝ
ꯈꯪꯗꯦ ꯏꯕꯦꯝꯃ ꯅꯨꯄꯥꯉꯩ ꯄꯪꯆꯠꯇ ꯆꯠꯂꯤ __
ꯅꯪꯁꯨ ꯆꯠꯂꯨ ꯌꯥꯗꯔꯣ ꯅꯨꯄꯥ ꯑꯣꯏ ꯇꯣꯏꯅꯤꯗ __
ꯑꯣ ꯈꯪꯗꯦ ꯆꯠꯍꯧꯗꯔ꯭ꯦ ꯑꯩ
ꯑꯗꯣ ꯑꯩꯁꯨ ꯍꯌꯦꯡ ꯆꯠꯇꯣꯏꯅꯦ ꯀꯣꯏꯕ__
ꯍꯣꯏ ꯆꯠꯂꯨ ꯆꯥꯄꯣꯠ ꯂꯩꯔꯛꯑꯣ ꯑꯍꯥꯎꯕ ꯄꯨꯔꯛꯑꯣ__ ꯑꯗꯨ__
ꯀꯩ ꯑꯍꯥꯎꯕꯅꯣ ꯑꯩꯅ ꯄꯨꯔꯛꯇꯣꯏꯁꯤꯕꯣ__
ꯈꯪꯗꯦꯅꯦ ꯑꯍꯥꯎꯕ ꯄꯨꯔꯛꯑꯣ__
ꯑꯥ ꯂꯥꯏꯔꯤꯛ ꯄꯥꯔꯣꯏꯗ꯭ꯔꯣ__
ꯉꯁꯥꯏ ꯉꯍꯥꯛ ꯌꯦꯡꯉꯝꯃꯦ ꯑꯗꯨꯒ__
ꯀꯩ ꯃꯇꯥꯡꯗ ꯌꯦꯡꯉꯝꯃꯤꯅꯣ__
ꯑꯩꯅ ꯌꯦꯡꯕꯗꯣ ꯎꯝ ꯀꯦꯁꯇꯦꯁꯟꯒꯤꯅꯦꯗ__
ꯑꯣ ꯍꯣ ꯀꯥꯏ ꯊꯣꯛꯂꯛꯏꯅꯣ ꯅꯪ__
ꯍꯥ
ꯀꯥꯏꯗ ꯊꯣꯛꯂꯛꯏꯅꯣꯕ ꯀꯥꯗ ꯂꯩꯕ꯭ꯔꯣ__
ꯀꯥꯗ ꯂꯩꯇꯦꯗ__
ꯀꯥꯏꯗ ꯂꯩꯒꯦ
ꯃꯄꯥꯟꯗ ꯀꯥꯗ ꯃꯤ ꯋꯥꯔꯤ ꯁꯥꯟꯅꯍꯧꯔꯤ ꯑꯗꯨꯗꯨꯒꯤ__
ꯑꯣ ꯑꯣ ꯅꯃꯥꯟꯅꯕꯤ ꯀꯌꯥ ꯂꯩꯔꯤꯅꯣ ꯀꯥꯗꯣ ꯍꯨꯖꯤꯛꯇꯤ__
ꯑꯅꯤ ꯂꯩ ꯑꯅꯤ
ꯑꯅꯤ ꯅꯡꯀ ꯑꯍꯨꯝ__
ꯎꯝ
ꯐꯖ ꯐꯖ ꯂꯩꯃꯤꯟꯅꯧ__
ꯑꯦ
ꯑꯣ ꯐꯖꯅ ꯐꯖꯅ ꯂꯩꯃꯤꯟꯅꯧꯋꯣ__ ꯅꯪ ꯂꯥꯛꯑꯗꯤ ꯑꯩꯁꯨ ꯀꯣꯏꯕ ꯆꯠꯀꯗꯕ__
ꯀꯅꯥꯑꯕ __
ꯅꯪꯒ
ꯍꯣꯏ ꯆꯠꯇꯣꯏꯅꯦ ꯑꯩ ꯂꯥꯛꯄ ꯃꯇꯝꯗ ꯇꯅ ꯆꯠꯁꯦ ꯑꯗꯨꯒ ꯀꯩ ꯀꯩꯅꯣ ꯇꯧꯕ ꯌꯥꯕ ꯇꯧꯁꯦ
ꯅꯪꯗ ꯍꯥꯟꯅ ꯊꯣꯛꯂꯛꯈ꯭ꯔꯣ ꯏꯕꯦꯝꯃ ꯆꯠꯇꯣꯏꯅꯤ ꯀꯩꯅꯣ
ꯂꯥꯏ ꯈꯨꯔꯨꯝꯕ ꯆꯠꯀꯗꯣꯏꯅꯦ ꯑꯗꯨꯒ
ꯀꯩꯗ ꯆꯠꯁꯦ ꯍꯥꯏꯅꯣ
ꯍꯥꯥ
ꯀꯩꯗ ꯆꯠꯁꯦ ꯍꯥꯏꯅꯣ
ꯅꯪ ꯑꯈꯣꯕꯥꯗ ꯆꯠꯁꯦ ꯍꯥꯏꯕ ꯅꯠꯇ꯭ꯔꯣ ꯈꯣꯕꯥꯒ
ꯌꯥꯔꯛꯀꯗ꯭ꯔꯣ ꯅꯣꯏ ꯕꯥꯅ
ꯌꯔꯥꯛꯀꯅꯤꯗ ꯂꯥꯏ ꯈꯨꯔꯨꯝ ꯆꯠꯄꯕꯣ ꯀꯩꯅꯨꯅꯦ ꯑꯈꯣꯏꯕꯥ ꯆꯠꯄꯕꯨ ꯈꯣꯏꯕꯥ ꯑꯗꯨꯝ ꯆꯠꯂꯤ ꯀꯩꯅꯣ ꯑꯈꯣꯏ ꯑꯈꯣꯏ ꯑꯈꯣꯏ ꯆꯦ ꯑꯍꯟ ꯆꯠꯂꯨꯖꯨ ꯑꯈꯣꯏꯕꯥ ꯑꯗꯨꯝ ꯆꯠꯂꯦ
ꯀꯥꯏꯗ ꯀꯥꯏꯗ ꯆꯠꯂꯤꯅꯣꯕ
ꯂꯥꯏ ꯑꯥ ꯑꯥ ꯃꯈꯥꯔꯣꯝꯗ ꯄꯥꯠꯇꯨꯗ ꯈꯣꯕꯗꯤ ꯌꯥꯝ ꯇꯧꯔꯥꯂꯩꯔꯝꯅꯤꯗ
ꯀꯥꯏꯗꯅꯣ ꯅꯪ ꯆꯠꯅꯤꯡꯉꯤꯁꯦ
ꯍꯥꯥ
ꯀꯥ ꯂꯥꯏ ꯈꯣꯏꯔꯝꯕꯗꯣ ꯀꯔꯝꯕ ꯃꯐꯝꯗ ꯆꯠꯅꯤꯡꯒꯦ ꯍꯥꯏꯕ
ꯑꯩꯗꯤ ꯎꯝ ꯒꯣꯕꯤꯟꯗꯖꯤ
ꯑꯩꯁꯨꯗꯨ ꯆꯠꯅꯤꯡꯉꯦ
ꯌꯥꯝ ꯆꯠ ꯅꯪ ꯍꯪ ꯆꯠꯂꯨꯔꯗꯥꯏ
ꯆꯠꯂꯨꯔꯦ ꯑꯅꯤꯔꯛ ꯁꯨꯈ꯭ꯔꯦ
ꯏꯪꯌꯥꯝꯅ ꯀꯃꯥꯏ ꯇꯧꯗꯣꯏꯅꯣ
ꯀꯥꯟꯗꯁꯨ ꯆꯠꯈ꯭ꯔꯦ ꯑꯗꯩ ꯑꯩꯅ ꯈꯪꯉꯛꯄꯗꯒꯤ ꯑꯩꯅ ꯑꯥꯗ ꯂꯩꯕꯗꯣ ꯑꯗꯨꯗꯒꯤ ꯑꯝ ꯑꯅꯤꯔꯛ ꯑꯅꯤꯔꯛ ꯑꯃꯨꯛ ꯆꯠꯂꯦ
ꯎꯝ ꯌꯥꯝ ꯆꯠꯂꯤꯅꯦ ꯑꯁꯦꯡꯕꯁꯨ
ꯅꯪ ꯑꯝꯐꯥꯎ ꯆꯠꯇ꯭ꯔꯤꯕ
ꯍꯥꯥ
ꯅꯪ ꯑꯝꯐꯥꯎ ꯆꯠꯇ꯭ꯔꯤꯕꯕ
ꯇꯠꯇꯦ ꯍꯥꯏꯕ ꯑꯗꯨꯒꯤꯅꯦ ꯑꯩ ꯅꯨꯡꯉꯥꯏꯇ꯭ꯔꯤꯁ ꯆꯠꯅꯤꯡꯉꯦ ꯌꯥꯝ ꯆꯠꯅꯤꯡꯉꯦꯕ
ꯍꯣꯏ ꯆꯠꯁꯦ ꯑꯗꯣ ꯆꯠꯁꯦ ꯆꯠꯅꯦꯅ ꯈꯜꯂꯒ ꯆꯠꯇꯕꯗꯤ ꯇꯧꯍꯩꯗꯦ ꯍꯥꯏꯌꯦ
ꯃ ꯑꯁ ꯑꯗꯨꯗꯤ ꯌꯥꯝ ꯄ꯭ꯂꯥꯟ ꯁꯥꯒꯠꯂꯔꯒꯨꯝꯁꯨ ꯑꯗꯨ ꯀꯤꯖꯩꯌꯦ
ꯎꯝ ꯂꯥꯏ ꯈꯣꯏꯔꯨꯝꯕ ꯁꯦ ꯆꯠꯅꯦ ꯀꯥꯏꯅ ꯇꯧꯔꯒ ꯆꯠꯈꯤꯗꯕꯗꯣ ꯌꯥꯝꯅ ꯀꯩꯅꯣ ꯇꯧꯋꯦ ꯍꯥꯏꯕꯅꯦ
ꯇꯝꯃꯦꯗꯀꯣ
ꯎ ꯑꯗꯣ ꯅꯪ ꯇ ꯊꯣꯛꯂꯛꯑꯣ ꯍꯥꯏꯕ ꯅꯪ ꯀꯨꯏꯔꯔꯦ
ꯊꯣꯛꯅꯤꯡꯉꯥꯏꯅ ꯀꯥꯟꯅ ꯍꯣꯠꯅꯈꯤꯒꯦ
ꯍꯣꯠꯅꯔꯣ ꯑꯗꯣ ꯍꯧꯖꯤꯛꯇꯤ ꯊꯣꯛꯄ ꯌꯥꯔꯔꯣꯏꯗ꯭ꯔꯣ ꯍꯟꯗꯛꯀꯤ ꯆꯍꯤꯁꯤꯗ
ꯍꯟꯗꯛ ꯆꯒꯤꯗꯗꯤ ꯎꯝ ꯈꯪꯗꯦꯗ ꯅꯪ ꯁꯛ ꯏꯁꯦ ꯒ꯭ꯌꯥꯟꯇꯗꯦ
ꯈꯪꯇꯦ ꯊꯣꯛꯂꯣꯑꯣ ꯉꯥꯏꯔꯝꯒꯦ
ꯍꯣꯏ ꯍꯣꯏ ꯉꯥꯏꯔꯝꯃꯣ ꯊꯣꯛꯂꯛꯀꯦ ꯉꯥꯏꯔꯝꯃꯣ
ꯇꯨꯝꯊꯣꯛꯀꯗꯔꯣ ꯍꯨꯖꯤꯛ
ꯇꯨꯝꯅꯤꯡꯉꯥꯏꯅꯦ ꯑꯗꯣ ꯈꯪꯗꯦ ꯀꯃꯥꯏꯅ ꯇꯧꯗꯣꯏꯅꯣ
ꯎꯝ ꯉꯩꯇꯪ ꯇꯨꯝꯊꯣꯛꯑꯣ ꯑꯗꯨꯒ ꯂꯥꯏꯔꯤꯛ ꯄꯥꯎꯑꯣ
ꯄꯥꯗꯣꯏꯅꯦ ꯍꯣꯏ ꯍꯣꯏ ꯍꯣꯏ ꯍꯣꯏ ꯄꯥꯒꯦ ꯄꯏꯛꯀ ꯅꯥꯏꯌꯦꯗ
ꯀꯩꯒꯤꯅꯣ ꯑꯗꯨꯅ
ꯎꯝ ꯅꯥꯔꯤꯅꯤ ꯀꯩꯅꯣ
ꯅꯥꯒꯅꯣ ꯅꯥꯒꯅꯣ
ꯍꯣꯏꯗ ꯅꯔꯣꯏꯗ
ꯅꯥꯔꯗꯤ ꯂꯥꯏꯔꯤꯛ ꯄꯥꯕꯗꯁꯨ ꯁꯣꯛꯀꯅꯤ
ꯎꯝ ꯅꯪ ꯏꯃꯥꯟꯅꯕ ꯑꯝꯇ ꯋꯥꯔꯤ ꯁ꯭ꯅꯗ꯭ꯔꯕ꯭ꯔꯣ
ꯁꯥꯟꯅꯥꯗ꯭ꯔꯦ
ꯃꯤ ꯅꯨꯄꯥꯅ ꯌꯥꯗꯕ꯭ꯔꯣ
ꯌꯥꯗ꯭ꯔꯦ
ꯍꯩꯃ ꯈ꯭ꯔ ꯊꯤꯡꯕꯤꯈ꯭ꯔꯕ ꯑꯣ ꯅꯪ ꯅꯨꯄꯥꯗꯣ ꯆꯍꯤ ꯑꯠꯁ ꯎꯝ ꯁꯣꯛ ꯀꯌꯥꯏ ꯑꯉꯥꯡꯅꯣ ꯁꯣꯛ ꯂꯤꯁꯤꯡ ꯀꯌꯥꯏ ꯑꯉꯥꯡꯅꯣ
ꯑꯩꯉꯣꯟꯗꯩ ꯑꯃꯥ ꯍꯦꯜꯂꯦ
ꯑꯣ ꯁꯣꯛ ꯑꯅꯤꯒꯤꯔꯣ ꯑꯗꯨꯗꯤ ꯂꯤꯁꯤꯡ ꯑꯅꯤꯒ ꯑꯅꯤ
ꯎꯝ
ꯎꯝ ꯏꯁ ꯑꯗꯨꯗꯤ ꯏꯁ ꯑꯗꯨꯗꯤ ꯑꯩꯗꯤ ꯑꯩꯅ ꯈꯜꯂꯨꯔꯤꯖꯤ ꯌꯥꯝ ꯁꯦꯅ꯭ꯌꯔ ꯈꯜꯂꯒ
ꯁꯤꯅ꯭ꯌꯔ ꯅꯠꯇꯦꯍꯦ ꯋꯥ ꯉꯥꯡꯕꯗ ꯁꯤꯅ꯭ꯌꯔ ꯃꯥꯟꯕ꯭ꯔꯥꯅꯦ ꯃꯂꯝꯃꯣꯏꯗ ꯀꯩꯁꯨ
ꯃꯥꯍ ꯌꯥꯝ ꯁꯦꯅ꯭ꯌꯔ ꯑꯩꯅ ꯃꯥꯅ ꯃꯥꯅꯤ ꯑꯩꯅ ꯈ꯭ꯔ ꯍꯟꯗꯕꯅꯤꯅ ꯒꯥꯏ ꯍꯥꯏꯕꯗꯨꯗ ꯑꯩꯗꯤ ꯄꯨꯔꯥ ꯇꯥꯗꯅꯦ ꯆꯦꯟꯈꯠꯂꯤꯖꯤ
ꯅꯦ ꯀꯧꯔꯖꯤꯔ ꯈꯜꯂꯝꯃꯃꯤ
ꯑꯩꯈꯣꯏꯒ ꯑꯩꯈꯣꯏꯒ ꯀ꯭ꯂꯥꯁ ꯃꯥꯟꯅꯗꯕꯩꯅꯤꯗ ꯅꯪꯖꯣ ꯑꯗꯨꯗꯤ
ꯋꯥꯅ ꯕꯦꯠꯖ ꯀ꯭ꯌꯥ ꯍꯟꯕ꯭ꯔꯥ ꯑꯈꯣꯏꯗꯒꯤ ꯑꯃꯥ ꯑꯅꯤ
ꯑꯃꯥ
ꯑꯣ ꯆꯠꯂꯣꯍꯦ ꯑꯗꯨꯗꯤ ꯀꯩꯁꯨ ꯀꯥꯏꯗꯦ
ꯃꯤꯡ ꯑꯗꯨꯝ ꯀꯧꯅꯁꯤꯔ ꯑꯗꯨꯗꯤ
ꯍꯣꯏꯗ ꯑꯗꯨ ꯅꯠꯇꯦꯕ ꯑꯩꯅ ꯍꯥꯏꯗꯤ ꯃꯤꯡꯒꯤ ꯋꯥꯠꯇꯕꯁꯨ ꯌꯥꯝ ꯁꯦꯅ꯭ꯌꯔ ꯑꯣꯏꯗꯅ ꯀꯩ ꯍꯥꯏꯅꯤ ꯎꯝ ꯇꯥꯅꯤꯡꯕ ꯈꯣꯠ ꯄ ꯂꯩꯕꯗꯣ
ꯑꯣ
ꯎꯝ ꯑꯗꯨꯗꯤ ꯀꯥꯟ ꯑꯗꯨ ꯇꯥꯜꯂꯦꯕ ꯑꯗꯨ ꯊꯕꯛꯗꯣ ꯀꯥꯏꯗꯦ ꯀꯥꯏꯗꯦ ꯕꯦꯠꯁ ꯑꯝꯇꯪ ꯑꯝꯇꯪꯕꯨ
ꯑꯩꯖꯨ ꯌꯥꯝ ꯑꯍꯟꯖꯦ ꯇꯜꯂꯦꯍꯦ
ꯎꯝ ꯈꯪꯗꯦ ꯑꯩꯗꯤ ꯑꯩꯒꯤ ꯂꯦꯡꯒꯥꯁꯦ ꯀꯃꯥꯏꯅ ꯇꯧꯗꯣꯏꯅꯣ
ꯍꯣꯏ ꯑꯗꯣ ꯑꯩꯈꯣꯏꯁꯨ ꯑꯗꯨꯝ ꯂꯦꯡꯒꯥ ꯍꯥꯏꯒꯗ꯭ꯔꯥ ꯈꯪꯗꯦꯗ
ꯅꯪ ꯆꯍꯤ ꯐꯥꯗꯤ ꯐꯥꯕ꯭ꯔꯥ ꯍꯟꯅꯕ
ꯐꯥꯏꯌꯦ ꯈꯔꯕꯨꯗꯤ ꯍꯟꯂꯦ
ꯆꯍꯤ ꯑꯃꯒ ꯊꯥ ꯀꯌꯥꯅꯣ ꯑꯣꯏꯔꯝꯃꯅꯤꯀꯣ ꯅꯪꯒꯤꯗꯣ
ꯎꯝ
ꯑꯩꯗꯤ ꯑꯩꯒꯤꯗꯤ ꯆꯍꯤꯁꯨ ꯐꯥꯗꯦ ꯊꯥ ꯈꯛꯇꯅꯦ ꯃꯥꯅ ꯍꯟꯕ
ꯐꯠꯇ꯭ꯔꯣ ꯑꯗꯣ
ꯎꯝ ꯂꯦꯡꯒꯥ ꯀꯣꯏꯅꯕꯁꯦ ꯊꯨꯡꯅꯗꯕꯅꯦ
ꯀꯅꯥ ꯍꯥꯏꯕ ꯑꯗꯨꯅ
ꯈꯪꯗꯦ ꯑꯩꯁꯨ
ꯊꯨꯡꯅꯥꯅꯤꯗ ꯋꯥꯒꯅꯨ
ꯍꯥꯏꯗꯤ ꯈꯠꯅꯕ ꯆꯩꯅꯕ ꯌꯥꯝ ꯊꯣꯛꯑꯦꯅ ꯂꯦꯡꯒꯥ ꯍꯥꯏꯁꯤꯗꯤ
ꯍꯣꯏ ꯑꯗꯨꯕꯨꯗꯤ ꯏꯃꯥꯟꯅꯕ ꯏꯃꯥꯟꯅꯕꯤꯗꯧꯅ ꯂꯣꯏꯅꯔꯛꯇꯣꯏꯅꯤ ꯀꯩꯅꯣ
ꯎꯝꯈꯪꯗꯦꯗ ꯅꯨꯄꯥꯅꯤꯅ ꯊꯖꯟꯅꯤꯡꯕꯅ ꯍꯥꯏꯗꯤ ꯍꯦꯛ ꯂꯨꯍꯣꯡ ꯍꯦꯛ ꯂꯩꯃꯤꯟꯅꯗꯧ ꯑꯣꯏꯔꯗꯤꯀꯣ
ꯎꯝ
ꯑꯩꯗꯤ ꯃꯥꯕꯨ ꯀꯟꯇ꯭ꯔꯦꯛ ꯇꯧꯗꯣꯏꯅꯤ ꯑꯥ ꯂꯥꯏꯔꯕ ꯋꯥꯜ ꯑꯗꯨꯃꯥꯏꯅ ꯊꯣꯛꯇꯅꯤꯡꯉꯥꯏ
ꯑꯦ ꯏꯁ ꯁꯥꯏꯗ ꯄꯥꯜꯂꯛꯀꯅꯨ ꯃꯣꯏ
ꯑꯗꯨꯕꯨ ꯍꯧꯅꯔꯤꯕ꯭ꯔꯥꯗ ꯃꯣꯏꯅ ꯇꯧꯔꯤꯗꯣ ꯑꯩ ꯌꯥꯅꯤꯡꯗꯦ
ꯉꯁꯥꯏꯗꯒꯤ ꯋꯥꯔꯤ ꯂꯤꯔꯒ ꯂꯩꯕꯅꯦ ꯑꯩ ꯄꯥꯗ
ꯀꯅꯥꯗ
ꯑꯩ ꯅꯨꯄꯥꯥꯗ
ꯑꯗꯨꯃꯥꯏꯅ ꯇꯧꯒꯅꯣ ꯀꯥꯏꯅ ꯂꯤꯔꯤꯔꯕ
ꯍꯧꯖꯤꯛꯀꯤ ꯋꯥꯔꯤꯗꯣ ꯃꯥ ꯈꯪꯗꯕ ꯑꯗꯨꯒꯤ ꯂꯤꯔꯣ ꯂꯤꯃꯣꯟ ꯂꯤꯔꯣ ꯇꯧꯔ ꯂꯩꯕ ꯑꯗꯨ ꯑꯩꯗꯤ ꯁꯨꯡꯂꯩ ꯂꯤꯔꯔꯣꯏ ꯍꯥꯏꯕ ꯑꯩꯅ
ꯑꯥꯑꯥ ꯀꯩ ꯍꯥꯏꯔꯛ ꯀꯦ ꯍꯣꯏ ꯊꯝꯃꯒꯦꯀꯣ
ꯑ ꯑꯥ
ꯎꯝ